ꯇꯥꯔꯕꯣ ꯎ ꯆꯥꯛꯆꯥꯥꯕꯣ
ꯆꯥꯛ ꯑꯣ ꯇꯉꯥꯏꯅꯦ
ꯀꯔꯤ ꯌꯦꯟꯁꯥꯡ
ꯁꯧꯒ꯭ꯔꯤ ꯊꯣꯡꯉꯦ ꯁꯪꯒꯔꯤ ꯁꯧꯒ꯭ꯔꯤꯒꯗꯤ ꯆꯥꯗ ꯁꯦ ꯑꯩꯁꯨ ꯑꯗꯨꯝ ꯑꯩ ꯈꯨꯆꯥ ꯑꯃ ꯂꯩꯌꯦꯀꯣ ꯅꯅꯤꯒꯤ ꯍꯧꯔ ꯆꯥꯕꯤ ꯑꯃ ꯂꯩꯕꯗꯣ ꯑꯗꯨ ꯇꯧꯔꯒ ꯑꯗꯨꯃꯥꯏꯅ ꯇꯧꯔ ꯆꯥꯏꯅꯦ
ꯑꯝ ꯂꯣꯛ ꯊꯣꯡꯉꯤꯕꯅꯤꯅ ꯆꯥꯁꯜꯂꯨꯒꯤꯅꯣꯗ
ꯅꯪꯅ ꯆꯥꯥꯁꯜꯂꯨꯒꯤꯅꯣꯗꯤ ꯍꯥꯏꯕ ꯑꯩꯅꯤ ꯉꯔꯥꯡ ꯏꯕꯦꯝꯃ ꯉꯔꯥꯡꯂꯣ ꯅꯍꯥꯜꯂꯣ ꯑꯗꯨꯗꯩ ꯑꯗꯨꯝ ꯍꯩꯅꯧ ꯑꯗꯨꯝ ꯆꯥꯈ꯭ꯔꯦ ꯑꯩ ꯈꯥꯡꯕ ꯉꯝꯃꯛꯇ꯭ꯔꯕ ꯍꯦꯡꯕꯩ ꯈꯥꯡꯕ ꯉꯝꯃꯛꯇ꯭ꯔꯤꯅꯦ ꯍꯥꯏꯕ ꯆꯥꯅꯤꯡꯕꯅ
ꯑꯃ ꯆꯥꯅꯤꯡꯕꯒꯤ ꯑꯃ ꯈꯥꯡꯕ ꯉꯝꯃꯛꯇꯕꯘꯣ ꯈꯪꯕ꯭ꯔꯥ ꯍꯥꯏꯘꯤ ꯑꯘꯨꯝ ꯑꯃꯥ ꯈꯪꯗꯦ ꯌꯥꯝꯊꯤꯅ ꯆꯥꯅꯤꯡꯉꯛꯑꯕ ꯈꯪꯕ꯭ꯔꯥ ꯑꯪꯖꯦ ꯑꯗꯩ ꯀꯩꯗꯧꯋꯦꯒꯦ ꯁꯤꯕꯨꯅ ꯑꯗꯨꯝ ꯑꯥ ꯀꯩꯅꯣ ꯇꯧꯕꯗꯣ ꯀꯟ ꯀꯟꯅ ꯑꯃ ꯃꯀꯨ ꯆꯥꯕ ꯌꯥꯕꯗꯣ
ꯎꯝ
ꯑꯗꯨꯗ ꯑꯗꯨꯝ ꯆꯥꯔꯦ ꯊꯨꯝꯁꯨ ꯊꯨꯝꯗꯦ ꯑꯃ ꯁꯤꯟꯁꯨ ꯁꯤꯟꯗꯦ ꯑꯗꯨꯝ ꯃꯌꯥꯏꯘꯥ ꯂꯩꯕꯗꯣ
ꯎꯝ
ꯑꯩꯁꯨ ꯈꯡ ꯉꯥꯝꯃꯥꯛ ꯇꯥꯘꯥꯅꯥ ꯑꯗꯨꯝ ꯆꯥꯁꯑꯕꯥꯅꯦ
ꯍꯩꯅꯧꯖꯦ ꯀꯨꯏꯔꯥꯔꯣꯏ ꯃꯇꯥꯝ ꯂꯣꯏꯅꯔꯥꯛ ꯑꯅꯤꯅꯦ
ꯎꯝ
ꯂꯣꯏꯅꯔꯅꯤ ꯍꯥꯏꯗꯤ ꯍꯩꯅꯧꯁꯦ ꯑꯃ ꯍꯥꯏꯔꯣ ꯍꯥꯏꯔꯣ
ꯑꯩꯈꯣꯏ ꯀꯥꯗꯣ ꯊꯪꯅꯕꯒꯤꯗꯣ ꯃꯣꯏ ꯃꯥꯏ ꯍꯥꯏꯅꯧ ꯃꯌꯥꯝ ꯌꯥꯝ ꯄꯥꯟꯗ꯭ꯔꯥ
ꯎꯝ
ꯃꯣꯏ ꯃꯣꯏꯗꯤ ꯍꯩꯅꯧꯕ ꯆꯠꯟꯅ ꯌꯣꯜꯂꯦ ꯍꯥꯏꯕ ꯑꯃ ꯑꯣ ꯑꯩꯈꯣꯏꯒꯤ ꯂꯩꯔꯛꯀꯤꯗ ꯄꯣꯛꯐꯝ ꯐꯝꯕ ꯅꯨꯄꯤ ꯑꯃ ꯂꯩꯕꯗꯣ ꯃꯣꯏ ꯃꯃꯥꯅ ꯍꯦꯛ ꯍꯦꯛ ꯂꯧꯋꯦꯕꯀꯣ ꯃꯉꯣꯟꯗꯒꯤ ꯀꯌꯥ ꯃꯥ ꯈꯥꯏꯅꯧ ꯑꯗꯣ ꯀꯦꯖꯤꯗ ꯃꯥꯅ ꯌꯣꯟꯕꯅ ꯅꯤꯐꯨꯗ ꯌꯣꯟꯗꯣꯏꯕ ꯑꯗꯨꯒ ꯍꯧꯖꯤꯛꯀꯤ ꯅꯨꯄꯤꯁꯤꯅ ꯑꯃꯨꯛ ꯏꯕꯣꯛꯇꯨꯅ ꯑꯃꯨꯛ ꯌꯣꯟꯗꯣꯏꯕ ꯃꯥꯅ
ꯀꯩꯅꯣꯅꯦꯕ ꯑꯣ ꯂꯧꯕꯅ ꯂꯨꯄꯥ ꯀꯌꯥꯗ ꯂꯧꯕ
ꯅꯤꯐꯨꯗ ꯐꯇꯤꯗ
ꯌꯣꯟꯕꯅ ꯀꯌꯥꯗ ꯌꯣꯟꯗꯣꯏꯕ ꯃꯥꯅ
ꯌꯥꯡꯈꯩ ꯍꯥꯏꯕ꯭ꯔꯥ ꯁꯤꯛꯁꯇꯤ ꯍꯥꯏꯕ꯭ꯔꯥ ꯑꯗꯨꯃꯥꯏꯅ ꯑꯣꯏꯕꯅꯦ
ꯑꯗꯣ ꯁꯨꯝ ꯍꯥꯏꯅꯧꯗꯗꯤꯦ ꯀꯤꯒꯨꯝꯕꯒꯤ ꯁꯨꯝ ꯂꯩꯅꯕ ꯋꯥꯅꯤꯗ ꯀꯣ
ꯑ ꯎ ꯑꯗꯒꯤ ꯍꯧꯖꯤꯛꯀꯥꯟ ꯗꯦꯁꯀꯤ ꯍꯩꯅꯧꯗꯤ ꯀꯩꯅꯣꯁꯨ ꯀꯥꯞꯄꯤꯗꯅ ꯑ ꯍꯤꯗꯥꯛꯁꯨ ꯌꯥꯝ ꯀꯥꯞꯄꯤꯗꯅ ꯑꯗꯨꯒ ꯍꯧꯖꯤꯛꯀꯤꯁꯤꯅ ꯑꯃꯨꯛ ꯃꯤꯁꯤꯡꯁꯦ ꯍꯧꯖꯤꯛꯀꯥꯟꯗꯤ ꯍꯤꯗꯥꯛ ꯀꯥꯞꯄꯗꯣ ꯆꯥꯅꯤꯡꯗ꯭ꯔꯕꯅꯤꯅ ꯁꯨꯃꯥꯏꯅ ꯁꯃꯥꯏꯅ ꯌꯨꯝꯗꯒꯤ ꯄꯨꯊꯣꯔꯛꯄ ꯀꯩꯊꯦꯜꯗ ꯌꯣꯟꯕꯗꯣ ꯑꯣꯏꯅ ꯆꯥꯅꯤꯡꯕꯗꯣ
ꯎꯝ ꯑꯗ ꯑꯈꯣꯏ ꯆꯦꯕ ꯃꯣꯏꯒꯤ ꯄꯥꯟꯕꯅꯦꯕꯀꯣ ꯗꯦꯁꯀꯤ ꯌꯨꯝꯗ ꯄꯥꯟꯕꯗꯣ ꯑ ꯊꯨꯞꯅꯖꯥꯅꯤꯡꯉꯣ ꯀꯩꯅꯣ ꯇꯧꯔꯀꯥꯟ ꯃꯨꯜꯂꯛꯑꯀꯥꯟ ꯃꯣꯏꯗꯤ ꯑꯗꯨꯝ ꯊꯨꯝꯃꯤꯗꯅꯀꯣ ꯃꯇꯣꯝꯗ
ꯑꯥ
ꯑꯁ ꯑꯗꯨ ꯈꯍꯥꯎꯔꯗꯤꯀꯣ ꯃꯣꯏ ꯄꯥꯜꯂꯦ ꯍꯥꯏꯔꯒ ꯄꯤꯔꯛꯇꯦ ꯑꯩ ꯑꯝꯇ ꯂꯥꯟꯊꯣꯛꯈꯨꯔꯦ
ꯎꯝ ꯇꯧꯁꯜꯂꯣ ꯄꯤꯔꯛꯇꯕꯏ ꯏꯕꯥꯅꯤ ꯀꯒꯥꯔꯤ ꯊꯧꯔꯦꯇ ꯆꯠꯂꯨꯁꯨ
ꯆ ꯆꯂꯣ ꯐ ꯐꯦ ꯑꯁ ꯑꯪꯒꯨꯔ ꯆꯥꯔ ꯄꯤꯔꯛꯑꯣꯒ ꯇꯧꯔꯝꯕꯅꯦ ꯃꯥ
ꯑꯩꯁꯨ ꯑꯝꯇ ꯁꯦꯝꯕꯤꯌꯣ ꯍꯥꯏꯔꯒ
ꯑ ꯑꯩꯈꯣꯏ ꯃꯥ ꯑꯩꯈꯣꯏ ꯐꯥꯗꯔ ꯀꯩꯅꯣꯝ ꯍꯥꯏꯒꯦ
ꯅꯍꯥ ꯅꯍꯥꯏꯒ꯭ꯔꯕ ꯑ ꯑꯩꯅ ꯌꯥꯝ ꯀꯨꯏꯔꯕꯅꯤ ꯅ ꯑꯩꯅ ꯇꯥꯕꯤꯗꯕꯅꯦ
ꯅꯠꯇꯦ ꯍꯥꯏꯗꯤ ꯁꯦꯝꯕꯒꯤ ꯃꯇꯝ ꯂꯩ ꯍꯥꯏꯌꯦꯕ ꯑꯗꯨꯗꯣ
ꯎꯝ
ꯈꯪꯕ꯭ꯔꯥ ꯍꯦꯛꯇ ꯑꯃ ꯊꯨꯗꯦꯛꯑꯒ ꯁꯦꯝꯕꯗꯣ ꯌꯥꯗꯕꯒꯤ ꯇꯥꯏꯞꯇ ꯇꯧꯕ ꯃꯥꯜꯂꯦꯕ ꯑꯗꯨꯝ ꯈꯪꯗꯦ ꯀꯃꯥꯏꯅ ꯍꯥꯏꯗꯣꯏꯅꯣ ꯃꯇꯝ ꯂꯩ ꯃꯥꯜꯂꯦꯕ
ꯑꯗꯨꯃꯥꯏꯅ ꯇꯧꯔꯒ ꯁꯦꯝꯗ꯭ꯔꯗꯤ ꯇꯂꯦ
ꯑꯩꯈꯣꯏꯒꯤ ꯃꯅꯤꯡꯗ ꯑꯃ ꯄꯥꯜꯂꯝꯃꯦꯕ ꯑꯗꯨꯅ ꯑꯃꯨꯕꯗ ꯑꯣꯏꯕ ꯃꯔꯨ ꯌꯥꯎ ꯌꯥꯎꯕ ꯑꯃꯨꯕꯗꯣ ꯑꯗꯨꯝ ꯃꯔꯨ ꯌꯥꯎꯕ ꯑꯃꯨꯕꯗ ꯑꯩꯈꯣꯏ ꯃꯥꯅ ꯍꯥꯎꯇꯦꯅ ꯂꯣꯏ ꯀꯛꯊꯠꯈ꯭ꯔꯦꯕ
ꯀꯩꯅꯣ ꯃꯔꯨ ꯌꯥꯎꯕ ꯑꯃꯨꯕꯗꯤ ꯀꯩꯅꯣ
ꯑꯪꯒꯨꯔ ꯑꯃꯨꯕꯗꯣ
ꯇ ꯑꯣ ꯈꯪꯉ ꯈꯪ
ꯂꯨ ꯌꯥꯎꯋꯦꯕ ꯑꯗꯨꯅ ꯍꯥꯎꯇꯦꯕ
ꯎꯝ ꯑꯩꯈꯣꯏꯒꯨꯔꯗꯣ ꯊꯨꯝꯗꯤ ꯊꯨꯝꯕꯅꯤꯁꯦ ꯑꯗꯦ ꯑꯁꯤ ꯃꯅꯤꯡ ꯃꯃꯥꯡꯗ ꯄꯥꯜꯂꯤꯉꯩꯗꯗꯤꯀꯣ ꯚꯥꯏ ꯍꯥꯏꯗꯤ ꯑꯪꯒ꯭ꯔꯨꯁꯦ ꯄꯤꯛ ꯄꯤꯛ ꯄꯤꯛ ꯁꯧꯔꯒꯅꯦ ꯃꯇꯨꯡ ꯌꯥꯝ ꯆꯥꯎꯔꯒ ꯑꯃ ꯌꯥꯝ ꯍꯥꯎꯋꯦꯕ ꯈꯪꯕ꯭ꯔꯥ ꯑꯗꯣ ꯑꯁꯤ ꯃꯅꯤꯡꯗꯒꯤ ꯃꯅꯤꯡ ꯃꯅꯤꯡ ꯊꯥꯡꯗꯣꯛꯄꯒꯤ ꯑꯃ ꯄꯥꯝꯕꯝ ꯃꯐꯝ ꯆꯥꯗꯕ ꯍꯥꯏꯗꯔꯥ ꯑꯗꯒꯤ ꯑꯩꯈꯣꯏꯐꯧ ꯂꯩꯇꯕ ꯇꯥꯏꯃꯤꯡꯒꯤꯁꯨ ꯑꯣꯏꯈꯤꯕ꯭ꯔꯥ ꯑꯗꯨꯃꯥꯏꯅ ꯑꯣꯏꯈꯤꯕꯅꯦꯕ
ꯀꯪꯍꯟꯕꯅꯤꯉꯣ ꯑꯗꯨꯃꯥꯏꯅ ꯇꯧꯕꯁꯦ
ꯑꯗꯨꯃꯥꯏꯅ ꯑꯗꯨꯗꯒꯤ ꯑꯃ ꯄꯥꯟꯈꯤꯗꯕꯗꯣ ꯍꯣꯔꯝ ꯄꯥꯛꯅ ꯄꯥꯟꯗꯤ ꯄꯥꯟꯕ ꯍꯥꯟꯅꯒꯤ ꯈꯨꯇꯧꯗꯧꯅ ꯄꯥꯟꯗꯕꯗꯣ
ꯑꯗꯨꯒꯅꯦ ꯑꯃꯅꯅꯦ ꯈꯪꯕ꯭ꯔꯥ ꯊꯩꯕꯣꯡꯁꯦ ꯊꯩꯕ ꯐ ꯦ ꯊꯔꯝꯃꯤ ꯃꯤꯣ ꯂꯩꯇ꯭ꯔꯕ ꯃꯇꯨꯡꯗꯣꯩꯅꯒꯨꯝ ꯀ ꯍꯥꯏꯅꯩ ꯋꯥ ꯈꯪꯕ꯭ꯔꯥ
ꯎꯝ
ꯑꯗꯨꯗ ꯑꯩꯈꯣꯏꯒꯤꯗ ꯊꯩꯕꯣꯡ ꯑꯃ ꯂꯩꯕ ꯄꯥꯂꯪ ꯃꯆꯥ ꯅꯠꯇꯦ ꯑꯆꯧꯕꯗꯣ ꯖꯦꯛ ꯐ꯭ꯔꯨꯠꯇꯣ
ꯑꯣ ꯑꯣ ꯑꯃꯗꯨꯅ ꯍꯩꯕꯣꯡ ꯍꯥꯏꯕ
ꯑ ꯑꯩꯅ ꯍꯥꯏꯁꯟꯁꯦ ꯊꯩꯕꯣꯡ ꯑꯗꯨꯗꯣ ꯀꯥꯟꯒꯤ ꯆꯪꯉꯛꯄꯒꯤ ꯉꯁꯥꯏꯗ ꯄꯥꯜꯂꯝꯃꯦꯕꯀꯣ ꯑꯗꯨꯝꯠ ꯃꯥ ꯑꯩꯈꯣꯏꯕꯣꯛꯅ ꯊꯥꯔꯝꯕ ꯑꯗꯨꯗꯨꯒꯅꯦ ꯁꯄ ꯑ ꯄꯗꯦ ꯄꯦ ꯀꯨꯏꯣ ꯀꯣ ꯑꯩꯈꯣꯏꯐꯥꯎꯅ ꯂꯩꯇꯕ ꯆꯍꯤꯗꯨꯒꯤ ꯊꯪꯅꯕꯗꯨ ꯆꯍꯤꯗꯨꯗ ꯄꯥꯜꯂꯦ ꯈꯪꯉꯕ꯭ꯔꯥ ꯑꯗꯨꯒ ꯀꯥꯡꯪꯁꯤ ꯋꯥ
ꯎꯝ ꯈꯪꯗꯦ ꯑꯗꯨꯗꯤ ꯑꯗꯨ ꯍꯥꯏꯔꯒ ꯅꯪ ꯊꯥꯏꯅ ꯑꯩꯈꯣꯏꯒꯤ ꯑꯩꯈꯣꯏꯒꯤ ꯀꯩꯅꯣꯗꯣ ꯀꯧꯕꯤꯂꯥꯒ ꯄꯥꯜꯂꯤꯀꯥꯟ ꯑꯩꯈꯣꯏꯕꯧꯅ ꯍꯣꯇꯦꯜꯐꯧꯒ ꯐꯝꯃꯤꯀ ꯃꯃꯥꯡ ꯃꯥꯡꯗ ꯈꯪꯍꯧꯕ꯭ꯔꯥ ꯈꯪꯍꯧꯕ꯭ꯔꯥ ꯁꯪ ꯃꯆꯥꯒ ꯂꯩꯕꯗ ꯁꯪ ꯍꯥꯏꯕꯗꯤ ꯌꯨꯝ ꯃꯆꯥ ꯑꯃ ꯁꯤꯡꯖꯨ ꯐꯝꯕꯒꯤꯒ ꯂꯩꯕ ꯅꯪ ꯈꯪꯍꯧꯔꯕ ꯑꯗꯒꯤ ꯃꯃꯥꯡꯒꯤ ꯑꯩꯈꯣꯏ ꯃꯃꯥꯡꯒꯤ ꯍꯤꯡꯣꯜ ꯃꯃꯥꯡꯒꯤ ꯍꯤꯡꯒꯣꯜꯗꯣ ꯑꯗꯥꯏ ꯑꯣꯏꯗ꯭ꯔꯤꯀꯥꯟꯗ ꯍꯥꯏꯗꯤ ꯍꯅꯨꯕꯤ ꯑꯃꯁꯨ ꯂꯩꯔꯝꯃꯦ ꯍꯥꯏꯗꯅ ꯑꯗꯒꯤ ꯈꯣꯡꯕꯥꯟꯒꯅ ꯌꯥꯝ ꯆꯥꯎꯔꯝꯕꯗꯣ ꯈꯪꯕ꯭ꯔꯥ
ꯑꯥ ꯑꯥ ꯑꯥ ꯈꯪꯏ
ꯑ ꯈꯪꯉꯝꯗꯧ ꯃꯥꯜꯂꯣ ꯑꯗꯨꯒꯀꯥꯟꯗꯣ ꯅꯨꯡꯉꯥꯏꯔꯦ ꯅꯪ ꯑꯩꯈꯣꯏꯒꯤ ꯌꯨꯝ ꯀꯔꯤ ꯀꯥ ꯀꯨꯅ ꯁꯥꯟꯅꯗ꯭ꯔꯤꯀꯥꯟꯗ ꯌꯣꯡꯆꯥꯛ ꯄꯥꯝꯕꯤꯒ ꯍꯧꯕ ꯈꯣꯠꯄꯗꯣ ꯂꯣꯏ
ꯑꯁ ꯑꯩ ꯈꯪꯍꯧꯋꯦ ꯃꯤ ꯑꯌꯥꯝꯕ ꯍꯥꯏꯗꯤ ꯑꯩꯗꯣ ꯑꯁꯣꯝꯗ ꯄꯤꯛꯏꯉꯩꯗꯒꯤꯅꯦ ꯑꯩ ꯑꯩꯅꯅꯦ ꯑꯣꯏꯅꯥꯝꯗ ꯑꯗꯨꯝ ꯂꯩꯔꯛꯑꯦꯕ ꯑꯩꯖꯦ
ꯑꯗꯒꯤ ꯍꯤꯡꯒꯣꯜ ꯍꯤꯡꯒꯣꯜ ꯂꯩꯕꯒ ꯂꯣꯏ ꯈꯪꯍꯧꯕ꯭ꯔꯕ
ꯎꯝ ꯈꯪꯍꯧꯋꯦꯕ ꯑꯩꯅ ꯍꯥꯏꯁꯤꯗꯤ ꯈꯪꯍꯧꯋꯦ ꯍꯥꯏꯔꯒ ꯑꯗꯨ ꯍꯤꯡꯒꯣ ꯑꯗꯨꯃꯥꯏꯅ ꯇꯧꯕ ꯀꯥꯟꯗ ꯑꯗꯨꯝ ꯑ ꯑ ꯀꯩꯕ ꯅꯣꯏ ꯗꯗꯥ ꯍꯣꯏꯗꯣ ꯇꯨꯏꯁꯟ ꯄꯨꯂꯞ ꯇꯧꯃꯤꯟꯅꯩꯗꯅ ꯑꯩꯈꯣꯏꯒ
ꯑꯨꯝ
ꯃꯥꯏꯌꯥꯏ ꯍꯣꯏꯅ ꯀꯩꯅꯣ ꯇꯧꯔꯤꯀꯥꯟꯒꯤꯗꯣ ꯑꯗꯨꯒꯤꯗꯒꯤ ꯑꯗꯨꯝ ꯈꯪꯉꯛꯑꯦꯕ ꯑꯩ ꯑꯗꯨꯝ ꯒ꯭ꯌꯥꯟ ꯇꯥꯔꯑꯦꯕ ꯇꯥꯔꯗꯦꯠ ꯍꯣꯏꯒ ꯑꯗꯨꯝ ꯁꯥꯟꯅꯔꯛꯄꯅꯤꯅ
ꯎꯝ
ꯑꯗꯨꯒ ꯑꯩꯅ ꯈ꯭ꯋꯥꯏ ꯈꯋꯥꯏꯗꯒꯤ ꯒ꯭ꯌꯥꯟ ꯇꯥꯕꯁꯦ ꯅꯣꯏ ꯕꯣꯛꯅ ꯑ ꯃꯥ ꯅꯣꯏꯕꯣꯛ ꯍꯥꯟꯅ ꯀꯥꯏꯗꯅꯣꯃ ꯅꯣꯏ ꯒꯦꯠ ꯅꯠꯇꯕ ꯈꯔ ꯆꯠꯊꯣꯛꯒ ꯈꯔ ꯀꯥꯏꯗꯅꯣꯃ ꯐꯝꯃꯝꯗꯥꯏꯅꯦ
ꯎꯝ ꯆꯁꯤꯡꯉꯨ ꯐꯝꯕꯗꯣ
ꯎꯝ
ꯌꯨꯝ ꯁꯥꯕ ꯂꯣꯏꯗꯕꯒꯤ ꯁꯤꯔꯤ ꯀꯨꯝꯗꯐꯝꯒꯤꯗ ꯎꯝ ꯑꯗꯣ ꯃꯤ ꯂꯥꯛꯑ ꯁꯤꯔꯤꯗ ꯐꯝ ꯃꯐꯝ ꯁꯤꯡꯖꯨ ꯆꯥꯕꯗ ꯑꯣꯟꯊꯣꯛꯅꯤꯡꯉꯦ
ꯑ
ꯍꯧꯗꯤ ꯍꯥꯎꯧꯕꯅꯦ ꯑꯩꯈꯣꯏ ꯕꯣꯛꯁꯤꯡꯖꯨꯗꯣ
ꯑꯣ ꯑꯩ ꯑꯗꯨꯗ ꯂꯩꯕ ꯂꯥꯛꯑꯝꯃꯦꯕ ꯁꯤꯗꯤ ꯁꯥꯏꯀꯜꯒ ꯊꯧꯔ ꯊꯧꯔꯒ ꯅꯣꯏ ꯕꯣꯛꯅ ꯐꯅꯦꯛ ꯑꯩ ꯃꯥꯡꯗꯅ ꯍꯥꯏꯕ ꯐꯅꯦꯛ ꯌꯕꯎꯔꯑꯌꯦ ꯅꯨꯄꯥ ꯑꯝꯗ ꯅꯨꯄꯥꯗꯨꯁꯨ ꯄꯥꯈꯪ
ꯑꯥ ꯑꯗꯗꯤ ꯑꯩꯈꯣꯏꯕꯇ ꯑꯃ ꯍꯟꯅꯨꯔꯛꯄꯒꯤ ꯑꯃ ꯄꯉꯥ ꯉꯥꯡꯕꯗꯣ ꯑꯗꯨꯅ ꯃꯤꯊꯤꯅ ꯅꯣꯛꯄꯅꯦ ꯍꯥꯏꯕ ꯑꯧ ꯃꯤ ꯊꯤ ꯅꯣꯛꯑ ꯃꯤ ꯍꯥꯏꯗꯤꯅꯦ ꯂꯥꯛꯄ ꯈꯨꯗꯤꯡꯒꯤ ꯃꯤꯁꯦ ꯄꯪꯅꯣꯛꯇ ꯅꯣꯛꯄꯅꯦ ꯍꯥꯏꯕ
ꯎꯝ ꯑꯣ ꯑꯗꯨ ꯃꯇꯣꯝꯗꯁꯨ ꯔꯤꯌꯦꯂꯥꯏꯁ ꯇꯧꯔꯔꯒ ꯑꯗꯨꯝ
ꯍꯩꯃꯥ ꯑ ꯑ ꯑ ꯍꯩꯃꯥ ꯀꯥꯏꯔꯒ ꯍꯥꯢꯔꯒ ꯑꯗꯨꯝ ꯄꯪꯅꯣꯛ ꯅꯣꯛꯄꯗꯣ
ꯍꯣꯏ ꯑꯗꯨ ꯑꯗꯨꯗꯣ ꯑꯩꯖꯦ ꯑꯗꯨꯗꯣ ꯑꯗꯨꯝ ꯅꯤꯡꯁꯤꯡꯕ ꯈꯪꯉꯔ ꯑꯇꯩ ꯅꯤꯡꯖꯪꯗ꯭ꯔꯁꯨ ꯐꯅꯦꯛꯇꯣ
ꯑꯗꯨꯗꯣ ꯒꯥꯔꯤ ꯊꯧꯕ꯭ꯔꯥ ꯁꯥꯏꯀꯜ ꯊꯧꯕ꯭ꯔꯥ ꯑꯃ ꯇꯧꯔꯛꯄꯅꯦꯕ ꯑꯗꯨꯗꯨꯒꯤ ꯑꯃ ꯆꯦꯔꯪꯗ ꯍꯥꯞꯄꯍꯎꯔꯥ ꯍꯥꯏꯗꯣꯏꯅꯦꯕ ꯃꯥꯏ ꯗꯣ ꯈꯪꯕ꯭ꯔꯥ ꯁꯣꯏꯔꯤꯅꯦꯕ
ꯑꯩꯈꯣꯏꯅ ꯎꯝ ꯁ꯭ꯀꯨꯜꯒ ꯍꯜꯂ ꯀꯥ ꯀꯣ ꯍꯥꯏꯗꯤ ꯁꯤꯡꯖꯨ ꯈꯤꯇ ꯂꯧꯒꯦ ꯀꯥꯏꯅ ꯑꯩꯈꯣꯏꯅꯒ ꯌꯣꯝꯗꯅꯤ ꯑꯩꯈꯣꯏꯅꯒ ꯇꯝꯖꯕꯗꯣ ꯑ ꯌꯥꯝ ꯍꯥꯎꯗꯣꯏꯒꯤ ꯏꯁꯇꯥꯏꯜꯗꯨꯒ
ꯑ ꯑꯁ ꯎꯝ ꯑꯩꯩꯅꯥ ꯅꯣꯏ ꯕꯣꯛꯀꯤꯅꯦ ꯌꯥꯝ ꯍꯥꯎꯒꯤꯕꯖꯦ ꯑꯃ ꯑꯥ ꯁꯤꯡꯖꯨꯗꯅꯦ ꯎꯝ ꯑꯥ ꯀꯪ ꯅ ꯆꯋꯥꯏꯒꯨꯝꯕ ꯑꯗꯒꯤꯗꯤ ꯎꯝ ꯀꯔꯤ ꯍꯥꯏꯅꯤ ꯃꯪꯒꯟ ꯒꯨꯝꯕ ꯀꯪꯡꯅ ꯉꯧꯔꯒ ꯁꯨꯕꯗꯣ ꯑꯆꯣꯠꯄ ꯅꯠꯇꯕꯗꯣ ꯊꯥꯛꯄꯗꯣ ꯌꯥꯝ ꯍꯥꯎꯌꯦ ꯍꯥꯢꯕ
ꯎꯝ
ꯑ ꯍꯥꯎ ꯍꯅꯦ
ꯎꯝ
ꯑꯗ ꯁꯝ ꯍꯥꯏꯥꯎꯔꯗꯥꯟꯗ ꯀꯩꯅꯣ ꯕꯦꯁꯣꯟ ꯑꯃꯨꯛ ꯆꯥꯏꯅꯤ ꯕꯦꯁꯣꯟ ꯃꯊꯛ ꯆꯥꯊꯣꯛꯗ꯭ꯔꯤ ꯑꯃꯨꯛ ꯆꯥꯏꯁꯟ ꯏꯁ꯭ꯇꯦꯞꯁꯦꯀꯣ ꯕꯦꯁꯣꯟ ꯊꯣꯏꯗ꯭ꯔꯤꯡ ꯑꯗꯒꯤ ꯃꯣꯔꯣꯛ ꯊꯨꯝꯃꯗ ꯈ꯭ꯋꯥꯏ ꯆ ꯉꯥꯔꯤꯒ ꯊꯥꯛꯑꯒꯀꯣ ꯑꯅ ꯈꯪꯗꯦ ꯌꯥꯝ ꯅꯨꯡꯉꯥꯏꯕꯗꯣ
ꯑꯗꯨꯝ ꯀꯥꯟꯗꯨꯗ ꯑꯩꯈꯣꯏꯕꯥꯅꯤꯁꯦ ꯑꯩ ꯁꯨꯝ ꯎꯟꯕ ꯎꯅꯗꯕ ꯃꯥꯜꯂꯦ ꯄꯥꯛꯅ
ꯑꯩꯅ ꯅꯪ ꯈꯪꯉꯤꯁꯦ ꯌꯥꯎꯁꯪꯗ ꯖꯒꯣꯏ ꯁꯥꯈꯤꯕꯗꯣ ꯅꯪꯅ ꯑꯩ ꯑꯗꯨꯗꯩꯅꯤꯀꯣ ꯅꯪ ꯈꯪꯉꯤꯁꯦ ꯑꯗ ꯅꯣꯏ ꯅꯥꯎꯅ ꯑꯃꯨꯛ ꯑꯃ ꯁꯨꯃꯥꯏꯅ ꯀꯩꯅꯣꯒ ꯇꯧꯔꯒ ꯊꯣꯛꯄꯗꯣ ꯑꯣ ꯍꯣ ꯍꯣꯏ ꯍꯣꯏ ꯍꯣꯏ ꯑ ꯐꯟ ꯃꯃꯜ ꯆꯣꯡꯕꯒꯤ ꯍꯒ ꯊ ꯍꯈꯗꯣ
ꯃꯃꯥꯡꯒꯤ ꯂꯥꯕ ꯍꯣꯏ ꯇꯧꯔꯒ
ꯅꯣꯛꯅꯤꯡꯉꯦ ꯈꯪꯉꯦ ꯈꯪꯉꯦ
ꯎꯝ ꯏꯁꯩꯁꯤ ꯌꯥꯎꯗꯕ꯭ꯔꯥ ꯀꯩꯅꯣꯝ ꯇꯧꯒꯅꯤꯅꯦꯕ ꯑ ꯄꯟ ꯀꯟ ꯄꯟ ꯃꯂꯥ ꯃꯉꯣꯟꯗ ꯑꯣꯟꯕ꯭ꯔꯥ
ꯎꯝ ꯅꯠꯇ ꯃ꯭ꯨꯖꯛꯗꯤ ꯌꯥꯎ ꯅꯦꯕꯀꯣ ꯑꯗꯨꯒ ꯍꯥꯏꯗꯤ ꯑꯣꯏꯗꯕꯗꯣꯥ ꯑꯗꯨꯃꯥꯏꯅ ꯇꯧꯕꯅꯦꯕ ꯅꯪꯅ ꯃꯅꯤꯡꯒꯤ ꯀꯩꯅꯣꯁꯤꯒꯝ ꯄꯤꯗꯨꯒ ꯅꯠꯇ꯭ꯔꯥ
ꯀꯗꯨ ꯀ
ꯀꯩꯅꯣꯒ ꯍꯦꯡꯒꯤ ꯍꯦꯡꯒꯤꯒ ꯐꯗꯠꯀ ꯂꯧꯊꯣꯛꯑꯒ ꯐꯠꯂꯣ ꯍꯥꯏꯕꯗꯣ
ꯎ
ꯑꯩ ꯁꯤꯒꯔꯦ ꯅꯣꯛꯅꯤꯡꯉ ꯑꯣꯏꯕ
ꯑꯁ ꯌꯥꯝ ꯖꯨꯀꯔ ꯇꯥꯏ ꯃꯇꯝꯁꯤꯗ ꯐꯣꯟ ꯒ ꯂꯩꯔꯝꯃꯅꯤ ꯚꯤꯗꯤꯑꯣ ꯂꯩꯍꯧꯗꯣꯏꯅꯦꯕ
ꯃꯥꯅꯦ
ꯑꯐꯧ ꯂꯩꯇꯦ ꯍꯥꯏꯕ
ꯎ ꯂꯩꯇꯦ ꯑꯗꯒꯤ ꯎꯝ ꯑꯩ ꯑꯗꯨ ꯆꯍꯤꯗꯨꯗꯔ ꯅꯠꯇ꯭ꯔꯒ ꯃꯊꯪꯒꯤ ꯆꯍꯤꯗꯔ ꯑꯩꯅ ꯑꯃ ꯖꯒꯣꯏ ꯁꯥꯕꯗꯣ ꯑꯉꯥꯡꯕꯤ ꯁꯥꯔꯒ
ꯎꯝ ꯎꯝ ꯈꯉꯅ ꯀꯉꯋꯤ ꯆꯨꯅꯤ ꯑꯉꯧꯕ ꯑꯃ ꯏꯟꯕ꯭ꯔꯥ ꯀꯩꯅꯣꯗ
ꯑꯥꯎ ꯑꯗꯨꯔ ꯀꯩꯅꯣ ꯏꯟꯕꯅꯦꯕ ꯐꯅꯦꯛꯀ ꯈꯔꯒ ꯆꯤꯡꯈꯠꯂꯒ ꯑꯉꯥꯎꯕꯤꯒꯤ ꯇꯥꯏꯞꯇꯒ ꯇꯧꯔꯒ ꯑꯗꯨ ꯅꯣꯛꯅꯤꯡ ꯑꯁ ꯑꯗꯨꯗꯣ ꯅꯨꯡꯗꯤ ꯃꯌꯥꯝꯅꯤ ꯍꯥꯏꯗꯤ ꯖꯒꯣꯏꯁꯦꯦꯛ ꯁꯥꯕꯒ ꯍꯧꯔꯒ ꯃꯤ ꯃꯅ ꯎꯒ ꯇꯧꯛꯗ ꯌꯥꯝ ꯊꯤ ꯅꯨꯡꯥꯏꯕꯅꯦꯕ ꯑꯉꯥꯡ ꯑꯣꯏꯔꯤꯩꯁꯨ
ꯑꯣ ꯑꯗꯣ ꯁ꯭ꯄꯣꯔꯠꯁꯦ ꯑꯩꯈꯣꯏꯒꯤ ꯃꯇꯝꯗꯅ ꯍꯦꯟꯅ ꯅꯨꯡꯉꯥꯏꯕ ꯒꯤ ꯇꯥꯏꯞꯇ ꯇꯧꯗ꯭ꯔꯥ ꯍꯧꯖꯤꯛꯇꯤ ꯎꯝ ꯃꯒꯨꯟꯁꯨ ꯂꯩꯕꯩ ꯇꯥꯏꯞ ꯇꯧꯋꯦꯕ
ꯇꯥꯎ
ꯈꯪꯗꯦ ꯍꯧꯖꯤꯛꯇꯤ ꯑꯉꯥꯡꯈꯩꯁꯦ ꯂꯤꯁꯨ ꯌꯥꯝ ꯂꯤꯈꯠꯂꯦꯕ
ꯍꯣꯏ ꯏ ꯑꯁ ꯐꯣꯟ ꯑꯃꯃꯝꯒꯀꯣ ꯑꯗꯨꯝ ꯄꯥꯏꯕꯗꯣ
ꯎꯝ ꯑꯗꯒꯤ ꯍꯧꯖꯤꯛ ꯂꯩꯁꯥꯕꯤꯒꯤ ꯒ꯭ꯔꯨꯞꯇ ꯊꯣꯛꯂꯛꯏꯕ ꯑꯉꯥꯡꯁꯤꯡꯁꯦ ꯃꯆꯥ ꯃꯆꯥ ꯃꯆꯥ ꯃꯆꯥ ꯉ ꯉꯥꯛꯇꯅꯦ ꯍꯥꯏꯕ ꯑꯩꯈꯣꯏ ꯃꯇꯝꯗꯗꯤ ꯐꯖꯅ ꯁꯥꯟꯅꯔꯤ ꯍꯥꯏꯕ
ꯑꯣ ꯑꯗꯨꯩ ꯑꯗꯨꯕꯨꯗꯤ ꯀꯩꯅꯣꯅꯅꯤ
ꯃꯥꯅꯦ ꯊꯕꯛ ꯇꯧꯊꯣꯛꯑꯣꯔꯣ ꯎꯝ ꯊꯝꯃꯣ ꯊꯝꯃꯣ ꯎꯝ